ꯀꯩꯗꯔꯤꯅꯣ
ꯍ ꯇꯥꯏ
ꯀꯩꯗꯧꯔꯤꯅꯣ
ꯐꯃꯨꯡꯗ ꯂꯩꯔꯤ
ꯅꯪ ꯂꯥꯛꯇ꯭ꯔꯤꯕ꯭ꯔꯣꯝ ꯄꯋꯥꯏ ꯂꯝꯣꯡꯈꯣꯏꯗ
ꯉꯍꯥꯛꯇꯪ ꯂꯩꯔꯒ
ꯑꯥ ꯉꯁꯤ ꯑꯦꯛꯖꯥꯝ ꯊꯥꯕ ꯆꯠꯂꯦꯕ
ꯀꯔꯤ ꯍꯥꯏꯕ꯭ꯔ
ꯑꯦꯛꯖꯥꯝ ꯊꯥꯕ ꯑꯩ ꯆꯠꯂꯦꯕ ꯉꯁꯤ ꯑꯁ ꯑꯣꯖꯥ ꯅꯨꯄꯤ ꯑꯃ ꯂꯥꯛꯑꯕ
ꯎꯝ
ꯃꯥꯗꯣ ꯑꯁ ꯑꯩꯉꯣꯟꯗ ꯐ꯭ꯂꯥꯠ ꯇꯧꯕ ꯋꯥꯅꯦꯗ ꯑꯁ
ꯍ
ꯏ ꯏꯀꯥꯏ ꯏꯃꯥꯟꯗꯅ ꯑꯁ
ꯅꯪꯒꯤ ꯅꯨꯄꯤꯗ ꯑꯩꯒꯤ ꯍꯥꯏꯔꯅꯤꯀꯣ
ꯏꯉꯣꯗ ꯑꯩꯉꯣꯟꯗ ꯀꯩꯅꯣ ꯁꯤꯒꯅꯦꯆꯔ ꯇꯧꯔꯦꯕ ꯑꯩ ꯑꯩ ꯑꯟꯁꯥꯔꯁꯤꯗꯣ
ꯑ
ꯁꯤꯛꯅꯦꯆꯔ ꯇꯧꯔꯒ ꯎ ꯁꯤꯅꯦ ꯑꯣ ꯑꯩ ꯑꯟꯁꯥꯔ ꯁꯤ ꯀ ꯃꯅꯤꯡꯗ ꯐꯣꯟ ꯅꯝꯕꯔ ꯄ꯭ꯂꯤꯁ ꯌꯥꯝ ꯃ ꯋꯥꯅꯦ ꯑꯗꯣ
ꯁꯦꯡꯕ꯭ꯔꯣ
ꯁꯅꯦ
ꯑꯁꯁꯥꯈꯤꯌꯦꯗ
ꯑꯗꯨ ꯑꯗꯨꯒ ꯀꯣꯂꯦ ꯑ ꯑꯦꯛꯖꯥꯝ ꯂꯣꯏꯔꯒ ꯊꯣꯛꯄ ꯃꯇꯝꯗ ꯅꯨꯄꯤ ꯑꯅꯤ ꯏꯁꯇꯨꯗꯦꯟ ꯑꯅꯤꯅꯦ ꯑꯗꯨꯗꯤ ꯑꯗꯨꯁꯨ ꯂꯥꯛꯑꯒꯦ ꯑꯁ ꯅꯪ ꯅꯝꯕꯔ ꯂꯧꯥꯎꯗ꯭ꯔꯗꯤ ꯌꯥꯔꯣꯏ ꯑꯗꯨ ꯃꯣꯏꯅꯤꯁꯨ ꯂꯥꯛꯄ
ꯑ
ꯑꯗꯨꯅ ꯑꯩꯅ ꯑꯩꯁꯨ ꯐꯣꯟ ꯄꯥꯏꯗ꯭ꯔꯦ ꯑꯩ ꯌꯥꯝꯄꯥꯛꯒ ꯂꯩꯌꯦꯅ ꯍꯥꯏꯔꯝꯕꯀꯣ
ꯌꯥꯏ ꯐꯖꯗꯅ ꯑꯗꯨꯕꯨꯗꯤ
ꯁꯦꯡꯕꯨ ꯑꯁ ꯑꯩ ꯍꯥꯏꯔꯁꯦ
ꯑꯣꯖꯥꯗꯣ ꯃꯁꯛ ꯐꯖꯕꯔ
ꯁꯊꯤꯌꯦ
ꯑꯩ ꯐꯣꯟ ꯄꯥꯏꯗ꯭ꯔꯦ ꯍꯥꯏꯕꯗꯤ
ꯑꯗꯨꯒ ꯑꯣꯖꯥ ꯅꯍꯥꯟ ꯅꯍꯥꯟꯁꯨ ꯅꯍꯥꯟꯁꯨ ꯑꯣꯖꯥ ꯑꯃꯥ ꯃꯥꯗꯤ ꯃꯋꯥ ꯂꯩꯕ ꯃꯥꯜꯂꯦ ꯑꯗꯨꯒ ꯑꯩꯉꯣꯟꯗ ꯀꯣꯜ ꯇꯧꯔꯒ ꯑꯁ ꯍꯟꯗꯛ ꯑꯩꯈꯣꯏ
ꯍꯣꯏ ꯀꯩꯅꯣꯗꯣ ꯏꯄꯨꯔꯣꯏꯕꯗꯣ ꯑ ꯃꯄꯥꯟ ꯆꯠꯈ꯭ꯔꯦ ꯑꯩꯈꯣꯏꯗ ꯇꯨꯝꯕ ꯂꯥꯛꯑꯣ ꯍꯥꯏꯕ ꯋꯥꯅꯦꯗ
ꯖꯥꯠ ꯖꯥꯠꯅꯦꯗ ꯑꯣꯖꯥꯁꯤꯡꯅ ꯇꯧꯔꯤꯁꯤ
ꯑꯗꯨꯃꯥꯏꯅ ꯇꯧꯕꯗꯣ ꯌꯥꯎꯕ꯭ꯔꯥ
ꯑꯁ ꯌꯥꯎꯑꯦꯍꯦ ꯑꯩꯉꯣꯟꯗ ꯑꯁ ꯀꯥꯔꯗ ꯂꯒꯦ ꯗ꯭ꯔꯣꯞ ꯇꯧꯕꯤꯒꯦꯁꯨ ꯑꯩꯁꯨ ꯍꯥꯏꯕꯅꯦ ꯑꯩꯅ ꯑꯁ ꯌꯥꯔꯦ ꯃꯦꯝ ꯑꯩ
ꯖꯦꯜ ꯖꯦꯜ ꯆꯒꯅꯤ ꯀꯣ
ꯑꯁ ꯅꯪ ꯅꯪꯅꯗꯤ ꯊꯥꯖꯗꯕ ꯑꯁꯤꯁꯤ ꯑꯩꯈꯣꯏꯅꯗꯤ ꯑꯁꯦꯡꯕꯗꯣ ꯑꯗꯨꯝ ꯉꯥꯡꯕꯅꯤ
ꯑꯩꯅ
ꯅꯪ ꯃꯄꯥꯟꯗ ꯂꯩꯕ꯭ꯔꯣ ꯍꯧꯖꯤꯛ
ꯃꯄꯥꯟꯗ ꯅꯠꯇꯦ ꯐꯃꯨꯡꯗꯅꯦ
ꯑꯣ ꯃꯈꯣꯟꯗꯣ ꯈꯔ ꯂꯥꯞꯅ ꯇꯥꯕꯀꯣ
ꯅꯠꯇꯦꯗ ꯐꯖꯅ ꯇꯥꯕ꯭ꯔꯥ ꯑꯩ ꯈꯣꯟꯖꯦꯜ
ꯅꯪ ꯖꯤꯗꯤ ꯍꯟꯗꯛ ꯇꯧꯕ꯭ꯔꯥ ꯑꯩ ꯍꯟꯗꯛ ꯊꯥꯕꯗꯣ ꯑꯗꯣ ꯀꯃꯥꯏꯅ ꯇꯧꯔꯦ
ꯃꯥꯔꯛ ꯅꯦꯝꯃꯦ
ꯎꯝ ꯖꯤꯗꯤꯁꯦ ꯑꯁ ꯇ꯭ꯔꯥꯏ ꯇꯧꯁꯤꯔꯅ ꯈꯜꯂꯦ ꯍꯟꯗꯛꯇꯤ
ꯑ ꯆꯤꯟꯅꯒꯅꯦ
ꯎꯝ ꯑꯩ ꯑꯃ ꯐꯥꯎ ꯊꯥꯗ꯭ꯔꯤ
ꯍ ꯑꯗꯨꯕꯨꯗꯤ ꯈꯔ ꯋꯥꯔꯅꯤ
ꯎꯝ
ꯑꯁ ꯋꯥꯔꯦꯍꯦ ꯄꯨꯟꯁꯤꯁꯦ ꯀꯃꯥꯏ ꯇꯧꯁꯤꯔ ꯀꯣꯂꯦꯖ ꯂꯣꯏꯔꯒ
ꯑꯣ
ꯎꯝ
ꯎꯝ ꯎꯝ
ꯅꯈꯣꯟꯁꯦ ꯌꯥꯝ ꯂꯥꯞꯅ ꯇꯥꯏꯌꯦꯗ
ꯕꯤꯖꯟ ꯑꯦꯀ ꯕꯤꯖꯟ ꯑꯦꯀꯥꯗꯃꯤꯗꯣ
ꯑꯥ
ꯑꯗꯨ ꯑꯦꯛꯖꯥꯝ ꯃꯆꯥ ꯃꯆꯥꯒꯤꯗꯤ ꯈꯔ ꯐꯥꯕ ꯃꯥꯜꯂꯦ ꯑꯗꯨꯅ
ꯎꯝ
ꯎ ꯑꯩꯁꯨ
ꯑꯁ ꯑꯗꯨꯗꯤ ꯑꯗꯨ ꯑꯣꯏꯔꯗꯤ ꯃꯇꯝ ꯂꯩꯔꯣꯏꯀꯣ
ꯀꯣꯆꯤꯡ ꯐꯤ
ꯄꯩꯁꯥ ꯂꯩꯇ꯭ꯔꯗꯤ ꯀꯃꯥꯏꯅ ꯀꯣꯆꯤꯡ ꯂꯧꯅꯤ
ꯑ ꯑꯌꯨꯛꯇ ꯂꯧꯔꯣ ꯀ꯭ꯂꯥꯁ ꯑꯗꯨꯒ ꯊꯣ
ꯎꯝ
ꯃ ꯃꯔꯤ ꯀꯥ ꯀ ꯌꯥ
ꯅꯨꯡꯗꯥꯡꯗ ꯄꯥꯔ ꯂꯣꯏꯔꯦ ꯊꯕꯛ ꯃꯐꯝꯁꯨ ꯄꯥꯔ ꯂꯣꯏꯔꯦꯅ
ꯑꯁꯖꯗ
ꯄꯥꯔꯠ ꯇꯥꯏꯝ ꯖꯣꯕꯁꯦ ꯑꯩꯈꯣꯏꯒꯤ ꯗ꯭ꯔꯤꯝꯁ ꯍꯥꯊꯣꯛꯄꯅꯦ
ꯎꯝ ꯑꯗꯨꯕꯨꯗꯤ ꯆꯨꯝꯗꯤ ꯆꯨꯝꯃꯦ
ꯑꯗꯣꯞꯅ ꯑꯩꯈꯣꯏꯅ ꯑꯩꯈꯣꯏꯒꯤ ꯗꯔꯀꯥꯔ ꯂꯩꯕꯗ ꯈꯔ ꯑꯗꯨꯝ ꯌꯦꯕꯒꯤ
ꯎꯝ
ꯗꯤ ꯂꯩꯔꯔꯣꯏ ꯄꯩꯁꯥ ꯑꯩꯉꯣꯟꯗ ꯂꯩꯔꯔꯣꯏ ꯂꯥꯛꯜꯂꯤꯕ ꯑꯗꯨ ꯈꯟꯕꯒꯤ ꯎꯝꯥꯎꯔꯝꯔ ꯑꯗꯨꯒ ꯆꯍꯤꯗꯨꯗꯤ ꯑꯗꯨꯝ ꯆꯠꯂꯦꯗꯅ ꯃꯇꯝꯝ ꯆꯂ ꯄꯥ ꯇꯥꯏꯝꯁꯦ ꯍꯒꯗ꯭ꯔꯔꯤ ꯀ ꯍꯥꯇꯣꯄꯅꯦ
ꯑꯗꯨꯅꯦ ꯗꯨꯕꯨꯗꯤ ꯆꯣꯅ
ꯄ ꯍꯥꯏꯦ ꯃꯄꯥꯟ ꯂꯝꯗꯨꯗꯤ ꯃꯄꯥꯜ ꯂꯝꯗꯗꯤ ꯄꯨꯡ ꯑꯃ ꯑꯅꯤ ꯁꯨꯔꯒ ꯑꯗꯨꯒꯨꯝꯕ ꯊꯕꯛꯎ ꯑꯩꯈꯣꯏꯗꯗꯤ ꯑꯗꯨꯃꯥꯏ ꯌꯥꯎꯗꯦꯀꯣ ꯑꯌꯨꯛꯇꯒꯤ ꯏꯚꯅꯤꯡꯐꯥꯎ ꯑꯗꯨꯝ ꯁꯨꯈ꯭ꯔꯦꯝ
ꯎꯝ ꯇꯕꯨꯗꯤ ꯆꯨꯝꯃꯦ ꯁꯤ ꯄꯤꯌ ꯁꯤ ꯄꯤꯌ ꯑꯣ ꯅꯠꯇꯦꯅꯦ ꯍꯟꯗꯛ ꯑꯦꯁ ꯕꯤ ꯑꯥꯏꯒꯤ ꯄꯤ ꯑꯣꯗꯨꯁꯨ ꯇ꯭ꯔꯥꯏꯗꯤ ꯇꯧꯅꯤꯡꯉꯤꯦ
ꯍꯧꯗ꯭ꯔꯗꯤ
ꯎꯝ
ꯐꯁꯊ ꯑꯔꯦ ꯈꯥꯅꯤ ꯍ ꯑ
ꯁꯁ ꯑꯩꯕꯨ ꯂꯥꯏꯔꯤꯛ ꯑꯩꯕꯨ ꯂꯥꯏꯔꯤꯛ ꯐꯕ ꯀꯥꯏꯅ
ꯑꯗꯨꯝ ꯎꯝ ꯎꯝ
ꯑꯁ ꯚꯥꯏ ꯅꯈꯣꯟꯗꯣ ꯑꯗꯨꯝ ꯂꯥꯞ ꯂꯥꯞꯅ ꯇꯥꯗꯕ ꯑꯗꯣ ꯃꯔꯛ ꯃꯔꯛꯇꯤ ꯀꯟꯅ ꯇꯥꯕ ꯑꯗꯨꯃꯥꯏꯅ ꯇꯧꯋꯦ
ꯐꯖꯅ ꯇꯥꯗꯕ꯭ꯔꯣ
ꯃꯔꯛ ꯃꯔꯛꯇꯤ ꯑꯗꯨꯝ ꯀꯟꯅ ꯇꯥꯏꯕ ꯑꯗꯨꯝ ꯃꯔꯛ ꯃꯔꯛꯗ ꯑꯗꯨꯝ ꯂꯥꯞꯅ ꯆꯠꯈꯤꯕꯀꯣ ꯎꯝ ꯍꯧꯖꯤꯛ ꯍꯧꯖꯤꯛꯄꯨꯗꯤ ꯐꯖꯅ ꯇꯥꯔꯦ
ꯆꯥꯛꯗꯤ ꯊꯣꯡꯉꯕ꯭ꯔꯣ
ꯆꯥꯛ ꯍꯧꯖꯤꯛ ꯅ ꯊꯣꯡꯒꯦ ꯇꯧꯔꯦ
ꯀꯔꯤ ꯃꯊꯦꯜ ꯊꯣꯡ
ꯑꯂꯨꯒ ꯑꯣꯛꯁꯥ ꯇꯧꯔꯒꯦ
ꯑꯩꯁꯨ ꯌꯥꯎꯅꯤꯡꯉꯦꯍꯦ
ꯌꯥꯎꯔꯣ ꯌꯥꯎꯔꯣ ꯑꯣꯛꯁꯥ ꯑꯣꯛꯁꯥ ꯒ꯭ꯔꯤꯟ ꯑꯣꯛꯁꯥ ꯆꯥꯁꯦ ꯂꯥꯛꯑꯣ ꯑꯩꯈꯣꯏꯗ
ꯑꯩꯈꯣꯏꯁꯨ ꯆꯥꯁꯦ ꯍꯥꯏꯕꯅꯦ
ꯑꯥ
ꯍꯥꯏꯕꯅꯦꯕ ꯑꯗꯨ
ꯑꯥ
ꯑꯣ ꯑꯁ
ꯑꯁꯤꯁꯦ ꯅꯣꯡ ꯆꯨꯔꯗꯤ ꯐꯥꯒꯅꯤꯗ ꯑꯗꯨꯝ ꯁꯥꯏ
ꯑꯦꯁ ꯍꯌꯦꯡ ꯆꯥꯔꯁ ꯆꯠꯀꯗ꯭ꯔꯣ
ꯑꯁ ꯑꯩ ꯉꯁꯤ ꯀꯣꯂꯦꯖ ꯆꯠꯅꯕ ꯂꯩꯕꯅꯦꯕ ꯑꯗꯣ ꯕꯣꯜ ꯌꯦꯡꯉꯒ ꯇꯨꯝꯗꯕꯒꯤꯀꯣ ꯑꯌꯨꯛꯇꯒꯤ ꯇꯨꯝꯕꯅꯦ ꯄꯨꯡ ꯑꯃ ꯐꯥꯎ ꯆꯠꯇ꯭ꯔꯦ ꯑꯁ ꯐꯖꯅ ꯇꯨꯝꯗꯕꯒꯤꯀꯣ
ꯎꯝ ꯕꯣꯜ ꯌꯦꯡꯕꯁꯦ ꯑꯁ ꯑꯗꯨꯨꯃꯥꯏꯅ ꯇꯧꯋꯦꯗ
ꯑꯝ ꯑꯩꯈꯣꯏꯒꯤ ꯇꯨꯝꯕꯁꯦ ꯆꯥꯡꯗꯤ ꯅꯥꯏꯗꯤ ꯅꯥꯏꯗ꯭ꯔꯦ ꯍꯟꯗꯛꯁꯦ ꯋꯥꯜꯀꯞ ꯂꯥꯛꯄꯒꯤ
ꯑꯥꯔꯖꯦꯟꯇꯤꯅꯥꯒꯤ ꯑꯩꯗꯤ
ꯑꯩꯁꯨ ꯐ꯭ꯔꯥꯟꯁꯀꯤ ꯐꯖꯅ ꯌꯦꯡꯗ꯭ꯔꯦ ꯉꯁꯤꯅ ꯌꯦꯡꯒꯦꯅ ꯇꯧꯕ
ꯑꯗꯨ ꯈꯔ ꯁꯣꯟꯕꯅꯤꯅ ꯐꯖꯔꯣꯏꯗ
ꯈꯪꯗ꯭ꯔꯦ ꯋꯥꯔꯜ ꯀꯞꯁꯤ ꯂꯣꯏꯔꯗꯤ ꯃꯥꯏ ꯃꯥꯏ ꯇꯧꯁꯤꯔꯥ ꯀꯣꯂꯦꯖꯁꯨ ꯂꯣꯏꯔꯅꯤ
ꯑꯅꯧꯕ ꯁꯤꯖꯟ ꯍꯧꯔꯁꯨ ꯍꯧꯔꯗꯤ ꯍꯥꯏꯅꯕꯀꯣꯣ ꯣꯗꯤꯟ ꯑꯣꯏꯔꯤꯉꯩꯗ
ꯑꯗꯨꯗꯒꯤ ꯀꯩꯅꯣ ꯔꯤꯌꯣꯃꯤꯇ꯭ꯔꯤꯒꯤ ꯑꯅꯧꯕ ꯁꯤꯖꯟꯒꯤ ꯔꯤꯗꯨꯨ ꯑꯁ ꯄꯥꯝꯃꯤꯍ
ꯑꯣ ꯆꯄꯥꯟꯒꯤꯁꯨ ꯐꯖꯩꯌꯦ
ꯑꯣ
ꯆꯄꯥꯥꯏꯇ
ꯑꯣ ꯑꯣ
ꯂꯕꯤ ꯁꯛꯛꯇ ꯀꯣ
ꯑꯥ ꯑ
ꯑ ꯏꯃꯥꯅꯕꯁꯤ ꯂꯩ ꯁꯇ ꯎꯕꯩꯕ ꯄ꯭ꯂꯦꯌꯔ ꯚꯔꯖꯦꯟꯗꯣ ꯃꯥ ꯗꯨꯀꯥꯟ ꯐꯝꯕꯅꯦꯕꯣ
ꯎꯥ ꯃꯃꯟꯁꯦ ꯀꯌꯥ ꯀꯌꯥꯗ ꯂꯩꯕ꯭ꯔꯥ
ꯃꯣꯏ ꯃꯤ ꯑꯇꯣꯞꯄꯗꯤ ꯂꯤꯁꯤꯡ ꯑꯃ ꯆꯅꯤꯄꯥꯥꯟ ꯆꯅꯤ ꯅꯦꯃ ꯆ ꯑꯩ ꯆꯨꯀ ꯆꯃꯨꯀꯅꯤ ꯍꯥꯏꯔꯝꯅꯦ
ꯎꯝ ꯑꯩꯁꯨ ꯄꯩꯁꯥ ꯂꯩꯔꯗꯤ ꯅꯪꯉꯣꯟꯗ ꯍꯥꯏꯔꯛꯀꯦ
ꯎꯝ ꯍꯝ
ꯔꯤꯌꯣꯃꯤꯇ꯭ꯔꯤꯛꯀꯤ ꯑꯃ ꯂꯧꯅꯤꯡꯏ
ꯂꯣꯡ ꯁ꯭ꯂꯤꯞꯀꯨꯝꯕꯁꯨ ꯂꯩꯒꯗ꯭ꯔꯥꯅꯦ
ꯦ꯭ꯂꯦꯌꯔ ꯄ꯭ꯔꯖꯦꯟ ꯂꯅꯤ ꯂꯩꯕꯗꯣꯟꯒꯤ ꯑꯗꯣ ꯑꯩ ꯂ